ꯍꯂꯣ
ꯅꯦꯋꯥꯛ ꯑꯩꯅ ꯑꯩꯒꯤ ꯅꯦꯠꯋꯥꯛꯅꯔ ꯅꯪꯒꯤ ꯅꯦꯠꯋꯥꯛꯅꯔ ꯈꯪꯗꯦꯍꯦ
ꯅꯪꯒꯤ ꯅꯦꯋꯥꯛ ꯂꯩꯕ꯭ꯔꯣ
ꯍꯣꯏ ꯑꯩꯒꯤꯅꯦꯋꯥꯔ ꯑꯩꯗꯤ ꯉꯁꯥꯏꯗꯣ ꯇꯋꯥꯔ ꯁꯦꯝꯈ꯭ꯔꯦ ꯅꯪ ꯈꯪꯗꯔꯣ ꯉꯁꯥꯏ ꯉꯁꯥꯏ ꯁꯨꯀꯣ ꯏꯆꯦꯅ ꯀꯣꯜ ꯇꯧꯕꯅꯦ ꯑꯣ ꯅꯦꯋꯥꯛ ꯅꯦꯋꯥꯛꯇꯣ ꯌꯥꯔꯕ ꯃꯥꯜꯂꯦ
ꯑꯝ
ꯇꯥꯕ꯭ꯔꯣ ꯍꯥꯏꯔꯁꯨ ꯈꯨꯝꯗ꯭ꯔꯦ
ꯎꯝ ꯅꯪꯒꯤ ꯌꯥꯗꯕ꯭ꯔꯥ ꯃꯥꯒꯤ ꯌꯥꯗꯕ꯭ꯔꯥ
ꯈꯪꯗꯦ ꯑꯩꯁꯨ
ꯑꯩꯒꯤꯁꯨ ꯌꯥꯗꯦꯍꯦ ꯑꯩ ꯑꯁ ꯑꯩꯗꯤ ꯑꯃꯨꯛ ꯅꯦꯕꯦꯛ ꯑꯃꯨꯛ
ꯑꯩ ꯁꯨꯍꯥꯞ ꯏꯅꯦ ꯀꯔꯤꯅꯣ
ꯑꯗꯨꯒꯤ ꯌꯥꯔꯅꯤ ꯍꯧꯖꯤꯛꯁꯨ ꯑꯁ ꯍꯧꯖꯤꯛꯁꯨ ꯌꯥꯝ ꯐꯠꯇꯦꯗꯥ ꯀꯔꯤ ꯔ ꯈꯪꯗꯦ
ꯑꯩꯒꯤꯁꯨ ꯅꯨꯡꯉꯥꯏꯇꯦ
ꯎꯝ ꯑꯩꯁꯨ ꯉꯁꯥꯏꯗꯨꯣ ꯑꯩꯈꯣꯏꯒꯤ ꯌꯨꯝꯅꯥꯛ ꯃꯅꯥꯛꯇ ꯂꯩꯕꯗꯣ
ꯑꯥ
ꯑꯩꯈꯣꯏꯒꯤ ꯌꯨꯝꯒꯤ ꯃꯅꯥꯛꯇ ꯂꯩꯕꯗꯣ ꯂꯝꯕꯤ ꯃꯈꯥꯗ ꯂꯩꯕꯗꯣ ꯑꯗꯨꯁꯨ ꯀꯣꯜ ꯇꯧꯋꯦ ꯑꯗꯨ ꯅꯨꯄꯤꯕꯨ ꯀꯣꯜ ꯇꯧꯋꯦꯕ ꯑꯁ ꯅꯦꯠ ꯗꯨ ꯌꯥꯗꯕꯒ ꯃꯥ ꯇꯥꯛ ꯇꯥ ꯄꯔꯣ ꯕꯂꯔꯒ ꯂꯩ
ꯑꯥ
ꯆꯥꯛ ꯆꯥꯔꯕꯥ
ꯆꯥꯗꯔꯤꯗꯥ
ꯊꯦꯡꯉꯦ ꯍꯦ
ꯎꯝ ꯊꯦꯡꯉꯦ ꯑꯩꯈꯣꯏꯗꯤ ꯑꯗꯨꯝ ꯊꯦꯡꯅ ꯆꯥꯕꯅꯤ ꯀꯔꯤꯅꯣ ꯅꯣꯏꯗꯤ ꯅꯣꯏꯗꯤ ꯆꯥꯔꯕꯣ
ꯑꯁ ꯆꯥꯗ꯭ꯔꯤꯗ ꯑꯩꯗꯤ
ꯑꯩꯈꯣꯏꯗꯤꯀꯣ ꯄꯨꯡ ꯇꯔꯥ ꯇꯔꯥ ꯃꯈꯥꯏ ꯑꯗꯨꯋꯥꯏꯗ ꯆꯥꯕꯅꯦ
ꯎꯝ
ꯑꯗꯨꯒꯤꯅꯦ
ꯍꯧꯖꯤꯛꯁꯨ ꯆꯥꯅꯤꯡꯗ꯭ꯔꯦ ꯉꯍꯥꯛ ꯂꯩꯔꯗꯤ ꯆꯥꯅꯤꯡꯉꯗꯤ ꯆꯥꯔꯅꯤ
ꯀꯩꯏꯟꯖꯥꯡꯅꯣ
ꯑꯜꯂꯨꯒ ꯗꯜꯅꯦꯗ
ꯑꯁ
ꯍꯥꯎꯕꯔ ꯇꯨꯂ
ꯍꯥꯎꯕꯅꯦ ꯍꯥꯎꯕꯅꯦ ꯌꯥꯝ ꯌꯥꯝ ꯆꯥꯊꯣꯛꯑꯣ
ꯑꯃꯨꯛ ꯅꯣꯏꯅꯕ
ꯎꯝ ꯅꯣꯏ ꯅꫭꯏꯕꯅ ꯐꯖꯕꯅꯤ ꯀꯤꯠ ꯑꯣꯏꯕꯅꯦ ꯀꯤꯠ ꯍꯥꯏꯕ꯭ꯔꯥ ꯀꯤꯠ ꯍꯥꯏꯕ꯭ꯔꯥ ꯍꯦ ꯃꯟꯗꯔꯣ ꯅꯪꯁꯨ ꯍꯦꯃꯟꯈ꯭ꯔꯦꯗ
ꯎ ꯔꯤꯌꯥ ꯍꯥꯏ ꯅꯨꯄꯥꯅꯦ ꯌꯥꯝ ꯄꯥꯝꯕꯤꯔꯕ ꯍꯥꯏ
ꯑꯦ ꯑꯦꯁ ꯅꯨꯄꯥ ꯅꯨꯄꯥꯁꯨ ꯄꯥꯝꯕꯅꯤ ꯍꯦ ꯆꯧꯕꯤ ꯅꯣꯏꯕ ꯅꯨꯄꯤꯗꯤ
ꯈꯪꯗꯦꯗ ꯍꯧꯖꯤꯛꯀꯥꯟꯗꯤ ꯐꯤꯒꯥꯔ ꯇꯥ ꯋꯥ ꯌꯥꯝ ꯊꯤꯅ ꯏꯗ
ꯌꯥꯗ꯭ꯔꯦ ꯍꯥꯏ ꯑꯁꯤ ꯑꯁꯤ ꯀꯥꯏꯉ ꯅꯨꯄꯥꯁꯦ
ꯐꯤꯒꯥꯔ ꯁꯦꯝꯃꯤꯉꯩꯗꯨꯀꯣ ꯑꯁ ꯌꯨꯝꯒꯤ ꯊꯕꯛ ꯏꯪꯈꯥꯡꯗꯣ ꯇꯧꯕ ꯍꯩꯔꯣꯏ
ꯎꯝ ꯑꯃꯨꯛ ꯍꯧꯔꯦ ꯑꯃꯨꯛ ꯍꯧꯔꯦꯅꯦꯋꯥꯒꯤꯗ
ꯅꯪꯒꯤꯔꯣ ꯑꯩꯒꯔꯣ
ꯅꯪꯒꯤꯗꫭ ꯆꯠꯂꯦ
ꯑꯩꯒꯤꯗꯤ ꯌꯥꯝ ꯅꯨꯡꯉꯥꯏꯍꯦ ꯍꯧꯖꯤꯛꯇꯤ ꯀꯔꯤꯔ ꯅꯪꯒꯤ ꯑꯣꯏꯔꯝꯅꯤ
ꯑꯗꯨ ꯑꯣꯏꯔꯁꯨ ꯅꯪꯒꯤꯗꯣ ꯇ꯭ꯔꯦꯛꯀꯤꯡ ꯈꯔ ꯆꯥꯏꯑꯕ
ꯑꯗꯨꯃꯥꯏꯅ ꯍꯥꯏꯒꯅꯅꯦ ꯊꯝꯃꯣꯏ ꯌꯥꯝ ꯁꯣꯛꯑꯦꯕ
ꯑꯦ ꯑ
ꯑ ꯀꯄꯔꯣꯅꯦ
ꯀꯞꯇ
ꯌꯥꯗꯕꯣ ꯀꯦꯀꯝ
ꯅ ꯋꯥꯔꯁꯨꯏ ꯌꯥꯝ ꯐ ꯑꯦꯝꯕꯤꯖ ꯑꯦꯝꯆꯥ ꯑꯦꯀꯥꯔꯤꯅꯨ ꯈꯪꯗꯔ
ꯌꯥꯝꯝꯕꯕꯨꯒ ꯂꯎ ꯃꯥꯂꯦ
ꯑꯩꯗꯣ ꯉꯁꯥꯏꯥꯏꯗꯣ
ꯎꯝ
ꯅ ꯄꯥꯃꯗ ꯀꯣꯗꯕ ꯀꯣ
ꯎꯝ
ꯃꯥꯗꯣ ꯑꯁ ꯂꯣꯏꯔꯦ ꯑꯩꯗꯣ ꯅꯣꯛꯄꯗꯣ ꯅꯣꯛꯄꯗꯣ ꯃꯥꯒꯦ ꯋꯥꯔꯤ ꯇꯥꯔꯒ
ꯊꯈꯅꯤ ꯍꯔ ꯑꯦ
ꯑ ꯀꯔꯤ ꯀꯔꯤꯅ ꯈꯪꯗꯦ ꯅꯪꯒꯤ ꯐꯤꯚꯇꯤꯗꯨꯒ ꯑꯩꯒꯤ ꯐꯤꯐꯇꯤꯗꯨꯒ ꯄꯨꯟꯁ ꯄꯨꯒ ꯍꯟꯗ꯭ꯔꯥꯏ ꯑꯣꯟꯁꯜꯂꯣꯁꯦ ꯍꯥꯏ
ꯎꯝ
ꯀꯔꯤꯅ ꯀꯪꯅꯤ ꯌꯥꯖꯠꯖꯅꯦ
ꯎꯝ
ꯑꯣ ꯑ ꯉꯥꯡꯕ ꯌꯥꯝ ꯍꯩꯌꯦ ꯑꯗꯨ ꯅꯨꯄꯥꯁꯨ ꯅꯪꯁꯨ ꯀꯣ ꯇꯧꯋ
ꯑꯁ ꯇꯂ
ꯑꯦ ꯅꯨꯡꯉꯥꯏꯕꯅꯦ ꯅꯨꯡꯉꯥꯏ ꯑꯅꯤꯔꯒꯅꯤ ꯇꯎ
ꯑ
ꯃꯥꯗꯤꯀꯣ ꯃꯥꯗꯤꯀꯣ ꯑꯩꯈꯣꯏꯒ ꯑꯩꯈꯣꯏꯒ ꯃꯥꯟꯅꯗ꯭ꯔꯦꯕ ꯃꯥ ꯗꯤ ꯑꯥꯗꯤ ꯌꯥꯗꯅꯦꯕ ꯑꯗꯨ ꯑꯗꯨꯒꯤꯀꯣ ꯃꯥꯗꯤ ꯑꯗꯨꯝ ꯔꯤꯁꯤꯚ ꯇꯧꯕꯅꯤ ꯇ ꯉꯅꯨꯡꯥꯏꯕꯅꯤ
ꯂꯀꯦ ꯊꯕꯇꯨꯕꯨ ꯀꯩꯗꯧꯉꯩ ꯍꯧꯥꯎꯗꯣꯏꯅꯣ
ꯑꯩꯈꯣꯏ ꯏꯔꯣ
ꯎꯝ
ꯀꯪꯗ꯭ꯔꯦꯗ ꯍꯌꯦꯡ ꯍꯌꯦꯡ ꯍꯥꯏꯔꯒ ꯑꯗꯨꯝ ꯂꯩꯔ
ꯑ ꯑꯩꯗꯤ ꯆꯦꯂꯒ ꯂꯩꯥꯏꯔꯣ
ꯎꯝ ꯍꯌꯦꯡ ꯍꯌꯦꯡ ꯍꯥꯏꯔꯛꯀꯦ ꯍꯌꯦꯡ ꯍꯥꯏꯔꯛꯀꯦ ꯍꯥꯏꯔꯒꯀꯣ ꯁꯨꯝ ꯍꯥꯏ ꯍꯥꯏꯔꯛꯇꯕꯗꯣ
ꯑ ꯃꯤ ꯃꯤ ꯂꯩꯔꯝꯕꯒꯤ ꯑꯣꯏꯔꯝꯅꯤ ꯑꯗꯨ ꯑꯣꯏꯔꯗꯤ
ꯑꯁ ꯈꯪꯗꯦ ꯃꯤꯗꯤꯀꯣ ꯂꯧꯗꯤ ꯍꯥꯏꯌꯦ ꯃꯤꯗꯤ ꯂꯩꯇꯦ ꯍꯥꯏꯕꯀꯣ ꯏꯃꯥꯟꯅꯕꯤꯁꯨ ꯑꯗꯨꯗ ꯇꯧꯋꯦꯕ
ꯎꯝ
ꯑꯗꯣ ꯂꯧꯗꯤ ꯂꯧꯗ꯭ꯔꯤ ꯑꯗꯨ ꯍꯥꯏꯔꯛꯀꯦ ꯍꯥꯏꯔꯒ ꯑꯃꯨꯛ ꯍꯥꯏꯔꯛꯇ꯭ꯔꯔꯤ ꯀꯔꯤꯅꯣ ꯈꯪꯗ꯭ꯔꯦ ꯅꯍꯥꯟꯗꯒꯤ ꯑꯗꯨꯃꯥꯏꯅ ꯇꯧꯔꯤꯅꯦ
ꯎꯝ
ꯅꯍꯥꯟ ꯂꯩ ꯅꯍꯥꯟꯁꯨ ꯅꯍꯥꯟꯁꯨ ꯂꯥꯛꯑꯣ ꯍꯥꯏꯔꯒꯀꯣ ꯂꯥꯛꯄꯗ ꯉꯥꯏꯈꯣ ꯍꯥꯏꯌꯦ ꯑꯗꯣ ꯉꯥꯏꯔꯦ ꯑꯗꯣ ꯑꯃꯨꯛ ꯍꯥꯏꯔꯛꯇ꯭ꯔꯦ
ꯀꯔꯤꯒ꯭ꯔꯅꯦ
ꯀꯔꯤꯒꯤꯅꯣ ꯈꯪꯗ꯭ꯔꯦ ꯃꯣꯏꯁꯦ ꯑꯩꯁꯦ ꯐꯥꯒꯤꯒꯤ ꯇꯥꯏꯞꯁꯦꯡ
ꯑꯩꯁꯤ ꯌꯥꯝ ꯍꯩꯕꯅꯤ
ꯑꯦ ꯌꯥꯝ ꯁꯤꯡꯕꯅꯤ ꯀꯥꯏꯅ ꯎꯝ ꯉꯞꯅꯤꯡꯉꯗ
ꯀ ꯑꯗꯨ ꯑꯣꯏꯔꯗꯤ ꯑꯁ ꯊꯕꯛ ꯑꯃ ꯊꯤꯈ꯭ꯔꯒꯦꯅ ꯍꯥꯏꯔꯣꯏꯗꯅ
ꯍꯥꯏꯒꯦ ꯇꯧꯕꯅꯦ ꯊꯕꯛꯁꯨ ꯑꯃ ꯊꯤꯔꯒꯦ ꯍꯥꯏꯅꯤꯡꯉꯥꯏꯁꯨ ꯂꯩꯇꯦꯅꯦ
ꯑꯩꯅꯤꯗꯤ ꯌꯥꯝꯅ ꯊꯕ ꯌꯥꯝꯅꯞ ꯝꯔꯨ
ꯉꯉꯥꯏꯈꯣ ꯍꯥꯏꯕ ꯈꯛꯇ ꯑꯁ ꯊꯕꯛꯁꯤꯡꯁꯨꯀꯣ ꯑꯃꯨꯛ ꯇꯧꯔꯛꯀꯦ ꯍꯥꯏꯔꯒ ꯇꯧꯔꯛꯇꯕ ꯌꯥꯎ
ꯑꯩ ꯉꯨꯡꯔꯦꯅ ꯀꯠꯇ ꯁꯤ
ꯑꯁꯦ
ꯑꯗꯨ ꯑꯣꯏꯔꯗꯤ ꯎꯝ ꯑꯗꯨ ꯑꯣꯏꯔꯗꯤ ꯑꯁ ꯑꯣ ꯂꯥꯛꯑꯣꯅ ꯍꯥꯏꯔꯛꯀꯗꯕ ꯃꯥꯜꯂꯦꯕ
ꯎꯝ
ꯀꯔꯤ ꯍꯦꯟꯖꯥꯡ ꯊꯣꯡꯒꯦ ꯅꯣꯏꯕꯨ
ꯑꯩꯈꯣꯏꯁꯦ ꯉꯁꯤꯁꯦ ꯌꯦꯟ ꯃꯔꯤꯟꯗꯣ
ꯑꯥ
ꯑꯗꯨꯅꯦ
ꯑꯦꯁ ꯑꯗꯣ ꯑꯦ ꯄꯥꯈꯪꯁꯤꯡꯅ ꯂꯧꯕꯤꯕ꯭ꯔꯣ
ꯍꯣꯏ
ꯃꯥꯂꯦꯍꯦ
ꯃꯥꯟꯕꯔꯥ ꯑ ꯌꯥꯝ ꯐꯕꯅꯦ ꯁꯤꯗꯗꯤ
ꯑꯁ ꯅꯨꯄꯥꯁꯤꯡꯁꯦ ꯐꯕ꯭ꯔꯅꯦ ꯅꯨꯞ ꯑꯦ ꯇꯜꯂꯦ ꯑꯗꯨꯒꯨꯝꯕꯗꯤ
ꯀꯩ ꯀꯩꯂꯥꯏꯅꯦ ꯑꯩ ꯂꯩꯕꯤꯒꯦ ꯑꯩ ꯂꯩꯕꯤꯒꯦ ꯍꯥꯏ ꯍꯥꯏꯔꯒꯒ ꯑꯁ ꯌꯥꯗ꯭ꯔꯦ ꯑꯩꯁꯦ
ꯑꯗꯨ ꯑꯣꯏꯔꯗꯤ ꯑꯩ ꯑ ꯈꯔ ꯃꯃꯟ ꯑꯇꯥꯡꯕꯗꯗꯤ ꯃꯥꯟ ꯇꯧꯁꯤꯜꯂꯣ ꯍꯥꯏꯗꯤ
ꯍꯥꯥ
ꯍ꯭ꯌꯨꯁꯒꯨꯝꯕꯥ ꯑꯥꯏꯏ ꯐꯤ ꯐꯖ ꯐꯖꯔꯥ ꯐꯨꯔꯤꯠ ꯐꯖꯗ ꯏꯃꯥꯟ ꯇꯧꯁꯤꯜꯂꯗꯝꯅꯤ ꯑꯗꯨ ꯑꯣꯏꯔꯗꯤ ꯑꯁ ꯈ꯭ꯔꯤꯁꯃꯥꯁꯀꯤꯗꯤ ꯂꯣꯏ ꯂꯩꯔꯅꯤ
ꯎꯝ ꯃꯤ ꯑꯃꯗ ꯐꯨꯔꯤꯠ ꯃꯤ ꯑꯃꯗ ꯍꯨꯝꯒ꯭ꯔꯥꯎ ꯑꯩ ꯑꯩ ꯑꯁ ꯑꯗꯨ ꯇꯧꯔꯒꯦ ꯅꯠꯇ꯭ꯔꯗꯤ ꯌꯥꯔꯔꯣꯏ
ꯎꯝ ꯎꯝ ꯑꯩꯒꯤ ꯄꯩꯁꯥ ꯌꯥꯝ ꯃꯥꯡꯒꯅꯦꯕꯥ
ꯍꯥ
ꯑꯗꯨ ꯇꯧꯗ꯭ꯔꯗꯤ ꯄꯩꯁꯥ ꯌꯥꯝ ꯃꯥꯡꯉꯅꯤ ꯌꯥꯔꯔꯣꯏ
ꯎꯝ
ꯅꯣꯏꯁꯤꯕꯨ ꯀꯔꯤ‌ ꯍꯤꯟꯖꯥꯡꯅꯣ
ꯍꯥꯥ
ꯑꯦ ꯌꯦꯟ ꯃꯔꯤꯟ ꯍꯥꯏꯕꯅꯦꯀꯣ ꯑꯁ ꯀꯥꯎꯏ ꯑꯩꯁꯦ ꯑꯉꯥꯎꯕꯤ ꯑꯣꯂꯒꯦꯔꯥ ꯈꯪꯗ꯭ꯔꯦ
ꯎꯝ ꯅꯪꯁꯦ ꯏꯃꯥꯟꯅꯕꯤꯒꯥ ꯀꯣꯜ ꯇꯧꯔ ꯀꯣꯜ ꯇꯧꯕ꯭ꯔꯣ
ꯑꯥ ꯇꯧꯋꯦ
ꯀꯩ ꯀꯩ ꯋꯥꯔꯤ ꯁꯥꯔꯒꯦ ꯅꯣꯏꯕꯣ
ꯑꯁ ꯀꯔꯤꯁꯨ ꯁꯥꯗꯦꯗ ꯈ꯭ꯔꯤꯁꯃꯥꯁ ꯈ꯭ꯔꯤꯁꯃꯥꯁꯀꯤ ꯂꯥꯛꯄꯗ ꯄꯤꯛꯀꯅꯤꯛ ꯆꯠꯁꯦꯅ ꯍꯥꯏꯔꯝꯕꯅꯦ
ꯀꯗꯥꯏꯗ ꯆꯠꯅꯉꯥꯏꯔꯣ ꯃꯐꯝ ꯑꯃ ꯐꯠꯖꯕ ꯑꯃ ꯊꯤꯔꯣ
ꯑꯁ ꯇꯨꯔꯦꯟ ꯃꯅꯥꯛꯇ ꯆꯠꯁꯤꯔ ꯈꯪꯗꯦꯍꯦ
ꯑꯩꯁꯦ ꯑꯩꯈꯣꯏꯒꯤꯗꯤ ꯇꯧꯔꯦ ꯅꯠꯇ꯭ꯔꯗꯤ ꯂꯩ
ꯎꯝ ꯇꯨꯔꯦꯟ ꯅꯠꯇ꯭ꯔꯗꯤ ꯂꯩ ꯐꯠꯇ꯭ꯔꯦꯕꯥ ꯃꯐꯝꯗꯣ ꯌꯥꯗꯦꯕꯥ ꯇꯨꯔꯦꯟꯗꯔꯥ ꯇꯨꯔꯦꯟ ꯃꯅꯥꯛ ꯇꯔꯥ ꯂꯧꯕꯨꯛ ꯇꯔꯥ
ꯎꯝ
ꯑꯗꯨꯅ ꯍꯦꯟꯅ ꯐꯔꯛꯑꯦꯕ ꯆꯤꯡꯗꯗꯤ ꯃꯐꯝ ꯂꯩꯔꯦꯕ
ꯍꯣꯏ
ꯀꯥꯉꯝ ꯆꯛꯅꯤ ꯌꯦꯟꯖꯥꯡ ꯊꯣꯡꯁꯤꯔꯥ ꯀꯥꯡꯗꯣ ꯍꯥꯠꯁꯤꯔꯥ ꯇꯧꯕꯗ
ꯎꯝ
ꯌꯥꯔꯨꯔꯣꯏꯕ ꯏꯟꯖꯥꯡꯅ ꯍꯥꯎꯔꯨꯔꯣꯏꯕ ꯎꯝ ꯑꯁ ꯌꯦ ꯃꯗꯤꯤꯟꯗꯣ ꯀꯥꯡꯪꯍꯧ ꯇꯧꯕꯤꯌꯨꯗ ꯆꯥꯅꯤꯡꯉꯦ
ꯑꯩꯈꯣꯏꯗꯤ ꯊꯣꯡꯕꯅꯦ ꯑꯗꯣ ꯃꯤ ꯌꯥꯝꯕꯅꯤꯅꯀꯣ ꯀꯥꯡꯪꯉꯥꯎꯗꯤ ꯎꯝ
ꯊꯣꯡꯕꯗꯨꯣ ꯍꯥꯎꯕ꯭ꯔꯥꯅꯦ
ꯍꯥꯎꯑꯦ ꯐꯖꯅ ꯊꯣꯡꯉꯅꯤꯑ
ꯃꯔꯤꯟ ꯈ ꯇꯔꯛꯣ
ꯍꯥꯥ
ꯇꯔꯤꯡ ꯈꯇꯔꯣ
ꯃꯔꯤꯟ ꯈꯛꯇ ꯅꯠꯇꯦ
ꯑꯇꯣꯞꯄꯁꯨ ꯌꯥꯎꯕ꯭ꯔꯥ ꯀꯥꯂꯤꯖꯥꯁꯨ ꯌꯥꯎꯕ꯭ꯔꯥ
ꯈꯂꯖꯥꯗꯤ ꯌꯥꯎꯗ꯭ꯔꯔꯤ ꯀꯂꯤꯖꯗꯤ ꯇꯥꯡꯉꯣ ꯃꯥꯂꯦ
ꯀꯔꯤꯒꯤꯅꯣ ꯄꯥꯈꯪꯁꯤꯡꯁꯨ ꯌꯥꯝ ꯇꯥꯡꯕꯗꯣ ꯂꯧꯕꯤꯒꯗꯕꯅꯤꯅꯦ
ꯆꯥꯕ ꯉꯝꯗ꯭ꯔꯦ ꯑ ꯌꯥꯝ ꯇꯥꯡꯕꯅꯤꯅ ꯌꯥꯗ꯭ꯔꯦ
ꯌꯦꯟꯒꯤ ꯃꯈꯣꯡꯒ ꯂꯣꯦꯜ ꯂꯣꯀꯦꯜꯒꯤꯗꯤ ꯃꯈꯣꯡꯗ ꯆꯥꯕ ꯑꯁ ꯉꯝꯗꯦꯍꯦ ꯌꯥꯝ ꯀꯜꯂꯦꯕ ꯇꯨ ꯐꯥꯎꯔ ꯈꯦ ꯍꯦ ꯀꯦ ꯌꯦꯔ ꯑ
ꯑ ꯀꯁꯤ ꯑꯦꯍꯦ
ꯁꯤꯒꯤꯅꯣ ꯉꯅꯥ ꯀꯧꯕ ꯍꯥꯥ
ꯌꯥꯗ꯭ꯔꯔꯤ
ꯀꯅ
ꯀꯥꯡ
ꯎ ꯀꯥꯡꯗꯣ ꯍꯥꯠꯇꯔꯒ ꯆꯥꯎ ꯍꯥꯎꯅꯦ
ꯑꯁ ꯀꯥꯡꯍꯧ ꯆꯁꯤꯔ ꯈꯜꯂꯤꯅꯤ
ꯀꯥꯡꯍꯥꯎ ꯑꯁ ꯍꯤꯡꯅ ꯆꯥꯒꯗꯕꯅꯤꯍꯦ
ꯑꯜꯥꯏ ꯇꯜꯂꯦꯦ ꯑꯗꯨꯗꯤ
ꯇꯧꯔꯤꯁꯕ ꯐꯗꯃꯔ ꯑꯣꯏꯣꯏꯗꯣ
ꯑ ꯃꯔꯣꯔꯣꯛ ꯃꯦꯄꯥ ꯆꯥꯔꯨꯏ ꯃꯦ ꯂ
ꯃꯔꯣ ꯃ ꯄꯆꯥꯒꯦ ꯍꯥꯏꯔꯗꯤ ꯑꯁ ꯍꯧꯖꯤꯛꯅ ꯇꯨꯝꯁꯤꯟꯖꯍꯧꯔꯗꯣ ꯑꯃ ꯑꯅꯤꯈꯛ ꯇꯪꯗꯤ ꯌꯥꯔꯣꯏꯕ
ꯆꯥꯝꯃ ꯌꯥꯎꯅꯕ
ꯑ ꯑ
ꯆꯃꯎꯔꯗꯤ ꯈꯉꯥꯎꯁꯨ ꯆꯥꯕ ꯌꯥꯔꯦ
ꯎꯝ
ꯅꯣꯏꯕꯨ ꯆꯥꯛ ꯆꯥꯔꯁꯦ ꯃꯤ ꯀꯌꯥꯝ ꯆꯥꯗꯣꯏꯅꯣꯅꯦ
ꯑꯩꯈꯣꯏꯔꯣ ꯇꯔꯥꯅꯤ
ꯑ ꯂꯥꯏ ꯆꯐꯨꯗꯤ ꯌꯥꯝ ꯆꯥꯎꯔꯝꯒꯅꯤ
ꯑꯝ
ꯇꯜꯂꯦꯍꯦ ꯃꯤ ꯈꯨꯠ ꯌꯥꯝꯗꯣ
ꯑꯦ ꯃꯤ ꯌꯥꯝꯕꯅꯦ ꯑꯁꯤꯗꯗꯤꯀꯣ ꯑꯁ ꯂꯣꯏꯔꯦ ꯑꯩꯈꯣꯏꯗꯤꯀꯣ ꯈ꯭ꯔꯤꯁꯃꯥꯁ ꯁꯦꯂꯦꯕ꯭ꯔꯦꯁꯟ ꯇꯧꯔꯤꯅꯤ ꯀꯔꯤꯒꯤꯅꯣ ꯀꯤ ꯀ ꯈ꯭ꯔꯤꯁꯃꯥꯁ
ꯑꯗꯨ ꯑꯣꯏꯔꯒ ꯈ꯭ꯔꯤꯁꯃꯥꯁꯀꯤ ꯂꯥꯛꯄ ꯂꯥꯛꯄꯁꯨ ꯌꯥꯔꯦꯅ
ꯍꯝ
ꯑꯗꯨ ꯑꯗꯨꯗ ꯑꯗꯨ ꯀꯔꯤꯁ ꯃꯥꯁꯧꯔ
ꯐꯁ ꯃꯥꯁ ꯀ ꯔꯀꯥ ꯇꯥꯗꯔꯦꯈꯏ
ꯎꯝ
ꯅꯨꯡꯅꯨꯡꯇꯒꯤ ꯆ ꯅꯨꯡꯅꯨꯡꯇꯒ ꯀ꯭ꯔꯤꯁꯃꯥꯁꯅꯦ ꯑꯩꯈꯣꯏ ꯍꯥꯏꯅꯔꯤꯅꯤ ꯅꯨꯡꯇꯤ ꯑꯩꯈꯣꯏ ꯑꯩꯈꯣꯏꯒꯤꯗꯤ ꯀꯣꯟ ꯎꯝ ꯈ꯭ꯔꯤꯁꯃꯥꯁꯅꯦ ꯅꯨꯡꯇꯤ ꯍꯥꯏ ꯣ ꯑꯁ ꯑꯦꯅꯨꯗꯣ ꯀꯩꯅꯣ ꯑꯩꯅ ꯍꯥꯏꯅꯤꯡꯕꯗꯤ ꯀꯔꯤꯅꯣ ꯑꯩꯅ ꯍꯥꯏꯁꯦ ꯀꯔꯤꯅꯣ ꯀꯔꯤꯅꯣ
ꯉꯥꯎꯒꯦꯗꯧꯕ꯭ꯔꯥ ꯑꯩ ꯑꯩ ꯑꯁꯁꯂꯣ ꯏꯟꯅꯔꯦꯗꯤ ꯀꯔꯤꯒꯤꯗ
ꯆꯥꯗꯣꯏ ꯌꯥꯝ ꯌꯥꯝ ꯆꯥꯕꯅꯤ ꯌꯥꯝ ꯂꯣꯏꯈꯠꯂꯛꯀꯅꯤ ꯇꯕ
ꯇꯌꯦ
ꯆꯥꯛꯗꯣ ꯌꯥꯝ ꯌꯥꯝ ꯆꯥꯕ ꯐꯤꯒꯔ ꯁꯦꯝꯃꯨꯕ ꯄꯨ ꯅꯣꯏꯕꯁꯦ ꯎꯝ ꯄꯨꯛ ꯆꯥꯎꯗ꯭ꯔꯗꯤ ꯌꯥꯔꯦ ꯄꯨꯣꯛ ꯆꯥꯎꯕꯗꯤ ꯑꯁ ꯋꯥꯏꯕ ꯊꯕꯛ ꯏꯪꯈꯥꯡ ꯁꯨꯕꯁꯨ ꯋꯥꯔꯦ ꯐꯝꯕ ꯈꯣꯠꯄ ꯑꯗꯨꯁꯨ ꯋꯥꯔꯦꯕ ꯎꯝ ꯄꯨꯛ ꯆꯥꯎꯗ꯭ꯔꯗꯤ ꯌꯥꯝ ꯅꯨꯡꯉꯥꯏꯕꯅꯦ ꯑꯁ ꯑꯩꯁꯨ ꯍꯟꯅ ꯍꯥꯟꯅꯤ ꯌꯥꯝ ꯅꯨꯡꯉꯥꯏꯔꯃꯅꯦꯍ
ꯎꯝ
ꯍꯧꯖꯤꯛꯀꯥꯟꯗꯤ ꯌꯥꯗ꯭ꯔꯦꯍꯦ ꯑꯣ ꯃꯥꯟꯁꯤ ꯂꯥꯛꯑꯦ
ꯑꯣ ꯃꯥꯏꯕꯒꯤ ꯄꯥꯈꯪ ꯊꯤꯅꯝ ꯄꯥꯝꯂꯛꯇꯕ꯭ꯔꯥ ꯈꯪꯗ꯭ꯔꯤ
ꯎꯝ
ꯁꯨꯡ ꯇꯧ ꯇꯧꯔꯛꯇꯦ
ꯄꯥꯝꯅꯤ ꯄꯥꯝꯅꯤ ꯂꯩꯅꯤ ꯅꯨꯄꯥꯗꯤ ꯋꯥꯠꯇꯦꯗ
ꯍꯥꯏ
ꯅꯨꯄꯥꯗꯤ ꯑꯁ
ꯊꯃꯣꯏ ꯁꯦꯡꯕꯗꯨꯅ ꯍꯦꯟꯅ ꯄꯥꯝꯃꯦ
ꯑꯦ ꯁꯦ ꯑꯩ ꯊꯤꯕꯤꯔꯒꯦꯁꯦ ꯑꯩ ꯂꯩ ꯔꯤ ꯅꯪꯒꯤꯗꯃꯀꯇ
ꯑꯥꯏꯁ
ꯑꯩ ꯊꯤꯕꯤꯔꯒꯦꯀꯣ
ꯎꯝ ꯋꯥꯡ ꯆꯥꯎꯕ ꯊꯤꯕꯤꯒꯅꯨꯀꯣ
ꯄꯨꯛꯆꯥ ꯅꯪꯒꯤꯗꯤ ꯀꯣ ꯑꯩ ꯈꯥꯡꯉꯦ ꯄꯣꯛ ꯆꯥꯎꯕ ꯈꯔ ꯃꯁꯥ ꯅ ꯑꯣꯏꯕ
ꯆꯥꯎꯕꯗꯣ ꯌꯥꯝ ꯌꯥꯝ ꯆꯥꯎꯕꯗꯤ ꯅꯠꯇꯦꯀꯣ ꯃꯤꯗꯤꯌꯝ ꯁꯥꯏꯖꯅꯦ
ꯀꯔꯤꯅꯣꯅꯦ
ꯀꯔꯤꯔꯥ
ꯀꯔꯤꯅꯣ ꯒ꯭ꯌꯥꯟꯃꯥꯟ ꯇꯥꯗ꯭ꯔꯦ ꯑꯩꯁꯨ ꯑꯩ ꯑꯩꯈꯣꯏꯁꯨ ꯑꯩꯈꯣꯏꯁꯨ ꯉꯔꯥꯡꯗꯣ ꯑꯗꯨꯝ ꯁꯥꯏꯌꯦꯗ ꯉꯔꯥꯡ ꯑꯩꯈꯣꯏ ꯑꯩꯈꯣꯏꯁꯨ ꯑꯗꯨꯃꯥꯏꯅ ꯇꯧꯋꯦ ꯉꯔꯥꯡꯗꯣ
ꯑꯧ ꯖꯥꯠ ꯑꯃꯅꯤ ꯍꯦ
ꯖꯥꯠ ꯖꯥꯠꯅꯦ ꯑꯩꯁꯨ ꯒ꯭ꯌꯥꯟ ꯑꯝꯇ ꯇꯥꯗꯦ ꯇꯗꯦ ꯀꯔꯤꯒꯤꯅꯣ
ꯍꯧꯖꯤꯛꯀꯤ ꯃꯇꯝꯅꯦ ꯖꯥꯠ ꯖꯥꯠꯌꯥꯝ ꯊꯣꯛꯑꯦꯗ
ꯂꯧ ꯂꯧ ꯌꯩꯕ ꯐꯥꯎ ꯒꯥꯔꯤꯅ ꯌꯩꯔꯤꯗꯨꯗꯤ
ꯎꯝ ꯑꯁꯤꯗꯤ ꯖꯥꯠ ꯖꯥꯠ ꯍꯥꯏꯌꯣ
ꯎꯝ ꯁꯤꯗꯗꯤ ꯖꯥꯠ ꯖꯥꯠ ꯇꯧꯕꯥ ꯌꯥꯏ ꯑꯩꯈꯣꯏꯁꯨ ꯁꯦꯝꯃꯁꯤꯔꯥ ꯈꯪꯗꯦ ꯀꯔꯤ ꯁꯦꯝꯁꯤꯔꯥ ꯑꯉꯥꯡ ꯄꯣꯛꯅꯤꯡꯉꯥꯏ ꯁꯦꯝꯁꯤꯔꯥ
ꯎꯝ ꯉꯥꯡ ꯄꯣꯕꯁꯦ ꯌꯥꯝ ꯋꯥꯏ ꯍꯥꯏꯅꯩꯌꯦ
ꯎꯝ ꯃꯤꯁꯨꯇꯥꯏ ꯑꯗꯨ
ꯑꯗꯨꯒꯤ ꯋꯥꯗꯅꯕ ꯑꯃꯥ ꯁꯦꯃꯁꯤꯔꯥ ꯈꯪꯗ
ꯎꯝ ꯇꯧ
ꯅꯨꯄꯥꯁꯤꯡꯁꯨ ꯄꯣꯛꯑꯗꯤ ꯐꯒꯗꯕ
ꯎꯝ
ꯅꯨꯄꯥꯁꯨ ꯀꯣꯛꯄ ꯌꯥꯅꯕ
ꯎꯝ ꯅꯪ ꯗꯣꯛꯇꯔ ꯑꯣꯏꯔꯣ
ꯑꯁ
ꯑꯩ ꯅꯔꯁ ꯑꯣꯏꯕꯤꯔꯒꯦ
ꯔꯦꯁꯇꯨꯔꯦꯟ ꯊꯕꯛ ꯇꯧꯔꯒ ꯗꯣꯛꯇꯔ ꯑꯣꯏꯒꯗꯧꯕꯁꯦ ꯂꯨꯔꯤꯅꯦ
ꯎꯝ
ꯌꯥꯝ ꯂꯨꯕ ꯋꯥꯅꯤ ꯅꯪꯒꯤꯖꯦ
ꯀꯣꯟ ꯐꯦꯡꯕ ꯑꯗꯨꯃꯥꯏꯅ ꯐꯦꯡꯒꯗꯕꯅꯤ
ꯃꯁꯥꯏꯅꯦ
ꯍ
ꯀꯅ ꯐꯦꯡꯉꯑꯣ ꯀꯗꯁ ꯇꯣ
ꯂꯣꯏꯅ ꯐꯦꯡꯗꯔꯒ
ꯎꯝ
ꯎꯝ
ꯌꯥꯔꯦ ꯌꯥꯔꯦ